ꯑꯥꯎ ꯇꯥꯏꯌꯦ ꯏꯌꯝꯕ꯫
ꯀꯃꯥꯏ ꯀꯃꯥꯏꯅ ꯇꯧꯔꯤꯒꯦ ꯅꯪꯕꯣ꯫
ꯅꯨꯡꯉꯥꯏꯔꯤꯌꯦ ꯏꯌꯥꯝꯕ ꯆꯠ ꯆꯥꯔꯕꯣ ꯏꯌꯥꯝꯕ꯫
ꯆꯥꯛ ꯆꯥꯕ ꯇꯣꯛꯄꯗ ꯉꯥꯔꯤ ꯅꯪꯗꯤ꯫
ꯎꯝ ꯎꯝ ꯆꯥꯛꯆꯥꯥ ꯑꯌꯥꯝꯕ ꯀꯩꯅꯣ꯫ ꯏꯔꯣꯟꯕ ꯑꯃꯒ ꯀꯥꯡꯉꯧ ꯉꯧ ꯏꯔꯣꯟꯕ ꯑꯝꯒ ꯀꯥꯡꯉꯧ ꯑꯃꯒ ꯉꯧꯔ ꯆꯥꯔꯦ ꯑꯗꯨꯝ꯫ ꯀꯥꯡꯍꯧꯗꯨꯗꯤ ꯄꯥꯛ ꯃꯨꯟ ꯑꯗꯨꯝ ꯅꯨꯡꯉꯥꯏꯔꯤꯌꯦ ꯏꯌꯥꯝꯕ꯫ ꯎꯝ꯫
ꯑ꯫
ꯀꯉꯧꯗꯨꯗꯤ ꯏꯌꯥꯝꯕ ꯒ꯭ꯌꯥꯁꯁꯦ ꯈꯔ ꯇꯥꯡꯈꯠꯂꯕꯅꯤꯅ ꯃꯨꯟꯕꯣꯏ ꯃꯨꯟꯗꯕꯣꯏ ꯑꯗꯨꯝ꯫ ꯀꯕꯛ ꯁꯕꯛ ꯑꯗꯨꯝ ꯂꯣꯏꯁꯤꯟꯈꯔꯦ ꯏꯌꯥꯝꯕ ꯀꯉꯧ꯫ ꯉꯧꯍꯧꯗ꯭ꯔꯦ ꯎꯝ ꯀꯩ ꯏꯟꯁꯥꯡ ꯍꯣꯠꯅꯈꯤꯒꯦ ꯏꯌꯝꯕ꯫
ꯑꯁ ꯑꯩꯈꯣꯏꯗꯤ ꯍꯋꯥꯏꯕ ꯑꯣꯏꯅ ꯇꯧꯁꯜꯂꯦꯗ꯫
ꯎꯝ ꯎꯝ ꯏꯌꯥꯝꯕꯟ ꯊꯣꯡꯉꯦꯔꯣ ꯃꯥꯥꯅ ꯊꯣꯡꯉꯦꯔꯣ꯫
ꯑꯩꯗꯤ ꯃꯃꯥꯅ ꯑꯣꯏꯅ ꯊꯣꯡꯉꯦꯗ ꯊꯣꯡꯕꯁꯨ ꯍꯩꯇꯕꯅꯤꯅ꯫
ꯑ꯫
ꯀꯩꯅꯣ ꯁꯨꯃꯥꯏꯅ ꯇꯧꯕꯅꯦ ꯄꯨꯟꯗꯕꯁꯨ ꯀꯨꯏꯔꯦ ꯑꯝꯇꯗꯤ ꯄꯨꯟꯁꯤꯗꯅ꯫
ꯌꯥꯏꯌꯦ ꯀꯔꯝ ꯀꯔꯝ ꯇꯧꯖꯔꯤꯅꯣ ꯑꯌꯥꯝꯕ ꯑꯣꯏꯅ ꯐꯖꯅ ꯗꯦꯠ ꯅꯨꯡ ꯄ꯭ꯔꯥꯟ꯫
ꯗꯦ ꯅꯨꯡꯗꯨꯗꯤ ꯍꯥꯏꯗꯤ ꯃꯤꯁꯨ ꯊꯕꯛ ꯅꯨꯡꯗꯣꯏ ꯀꯩꯅꯣ ꯇꯧꯅꯕꯅꯤꯅ ꯍꯥꯏꯗꯤ ꯁꯛꯅꯕ꯫ ꯑꯃ ꯌꯦꯡꯅꯔꯒ ꯁꯟꯗꯦꯒꯨꯝꯕ ꯑꯝꯇ ꯇꯧꯁꯤꯔꯅ꯫ ꯍꯥꯏꯔꯤꯅꯤꯗꯦ ꯅꯪꯕꯨ ꯁꯪꯕ꯭ꯔꯣ ꯀꯃꯥꯏ ꯀꯃꯥꯏ ꯇꯧꯒꯦ
ꯌꯥꯏꯌꯦ ꯁꯪꯉꯦ ꯑꯩ ꯁꯪꯉꯦ ꯏꯌꯥꯝꯕ ꯑꯗꯣ ꯑꯈꯣꯏ ꯃꯤ ꯀꯌꯥꯃꯨꯛ ꯇꯧꯖꯦ ꯍꯥꯏꯅꯣ ꯏꯌꯥꯝꯕ
ꯃꯤꯗꯤ ꯌꯥꯝ ꯑꯩꯈꯣꯏꯅ ꯊꯥꯏꯅ ꯄꯨꯜꯂꯛꯄꯗꯣ ꯑꯥ ꯑꯩꯈꯣꯏꯒꯤ ꯑꯗꯨ ꯑꯗꯨ ꯈꯔ ꯑꯗꯨꯝ ꯇꯧꯔ ꯌꯥꯔꯦ ꯀꯩꯅꯣ ꯌꯥꯝ ꯌꯥꯝꯃꯟꯗ꯭ꯔꯁꯨ ꯑꯩꯈꯣꯏ ꯈꯔ ꯀ꯭ꯂꯣꯁ ꯑꯣꯏꯅ ꯄꯨꯠꯂꯛꯄ ꯄꯥꯔꯇꯤꯒꯩꯗꯣ
ꯑꯥ
ꯑꯗꯨ ꯈꯔ ꯇꯧꯔꯁꯤ ꯀꯩꯅꯣ
ꯎꯝ ꯑꯗꯨꯗꯤ ꯀꯥ ꯀꯥ ꯀꯩ ꯂꯝꯗ ꯇꯧꯖꯦ ꯍꯥꯏꯅꯣ ꯀꯅꯥꯏꯒꯤꯗ ꯀꯃꯥꯏꯅ ꯇꯧꯖꯦ ꯍꯥꯏꯅꯣ ꯏꯌꯥꯝꯕ
ꯂꯝꯁꯤꯗꯤ ꯀꯩꯅꯣ ꯇꯧꯔꯁꯦ ꯍꯧꯖꯤꯛꯇꯤ ꯅꯨꯡꯁꯥꯁꯨ ꯌꯥꯝ ꯀꯟꯅ ꯁꯥꯕꯅꯤꯅ ꯈꯤꯇꯪ ꯅꯨꯡꯉꯥꯏꯒꯗꯕ ꯏꯁꯤꯡ ꯅꯨꯡ ꯂꯩꯕ ꯃꯐꯝ ꯍꯥꯏꯇꯥꯔꯦꯀꯣ
ꯑꯥ
ꯑꯗ ꯑꯗꯨꯨꯝꯕꯗꯣ ꯐꯠꯇ꯭ꯔꯣ
ꯐꯩꯌꯦ ꯑꯗꯨꯗꯤ ꯂꯣꯛꯇꯥꯛꯒꯨꯝꯕ ꯌꯥꯗꯕ꯭ꯔꯥ ꯏꯌꯥꯝꯕ
ꯌꯥꯏꯌꯦ ꯌꯥꯏꯌꯦ ꯈꯤꯇꯪ ꯀꯩꯅꯣꯒꯨꯝꯕ ꯏꯁꯤꯡꯒꯨꯝꯕ ꯂꯩꯕ ꯂꯣꯛꯇꯥꯛꯁꯨ ꯌꯥꯏ ꯑꯗꯨꯗꯒꯤ ꯑꯇꯣꯞꯄꯁꯨ ꯑꯗꯨꯝ ꯈꯠꯟꯅꯁꯤꯗ ꯃꯌꯥꯝ ꯃꯣꯏ ꯃꯣꯏ ꯌꯥꯎꯔꯀꯥꯟꯗ ꯑꯗꯨꯝ ꯈꯠꯟꯅꯁꯦꯕ
ꯑꯥ ꯌꯥꯏꯌꯦ
ꯑꯥ ꯑꯗꯣ ꯀꯃꯥꯏ ꯀꯃꯥꯏ ꯇꯧꯁꯦꯕ ꯀꯩꯀꯩ ꯆꯥꯕ ꯊꯛꯄꯒꯤꯁꯤꯅ ꯀꯩꯀꯩ ꯃꯊꯦꯜ ꯇꯧꯁꯦꯕ
ꯆꯥꯕ ꯊꯛꯄꯁꯦ ꯏꯌꯥꯝꯕ ꯀꯩꯅꯣ ꯆꯥꯕꯩꯁꯦ ꯑꯩꯈꯣꯏ ꯑꯥꯁ ꯌꯦꯟꯂ ꯁꯥꯔ ꯃꯣꯏꯁꯤꯗꯤ ꯑꯩꯈꯣꯏ ꯃꯌꯥꯝ ꯈꯟꯅꯔ ꯇꯧꯔꯁꯦ ꯏꯌꯥꯝꯕ ꯀꯣ ꯈꯣꯏ ꯑꯥ ꯈꯣꯏ ꯑꯥ ꯁꯨꯝ ꯏꯟꯖꯥꯡ ꯃꯊꯦꯜ ꯈꯔ ꯏꯔꯣꯟꯕ ꯈꯔ ꯌꯥꯎꯍꯜꯂꯁꯦ
ꯎꯝ
ꯁꯔꯥꯛ ꯁꯔꯥꯛꯔ ꯁꯤꯡꯖꯨꯔ ꯑꯃꯒ ꯌꯥꯎꯍꯜꯂꯁꯦ ꯑꯗꯨꯒ ꯈꯣꯏ ꯀꯤꯌꯥꯅꯣꯗꯣ ꯇꯧꯔꯒ ꯑꯗꯨꯝ ꯄꯣꯠ ꯆꯩꯩ ꯂꯩꯊꯣꯛ ꯂꯩꯁꯤꯟ ꯇꯧꯔꯒ ꯍꯥꯏꯗꯤ ꯀꯌꯥꯝ ꯇꯧ ꯌꯥꯅꯤ ꯌꯥꯔꯣꯏꯗꯣ ꯑꯩꯈꯣꯏ ꯃꯤ ꯃꯁꯤꯡ ꯌꯦꯡꯉꯒ ꯀꯣ ꯏꯌꯥꯝꯕꯀꯣ
ꯑꯥ ꯑꯗꯣ ꯑꯩꯈꯣꯏꯒꯤ ꯄꯨꯟꯕ ꯑꯩꯈꯣꯏꯒꯤ ꯄꯨꯟꯕ ꯃꯔꯛꯇꯨꯕꯨ ꯀꯩꯅꯣ ꯁꯥ ꯂꯣꯏ ꯆꯥꯈꯤꯕ꯭ꯔꯣ ꯀꯃꯥꯏ ꯀꯃꯥꯏ ꯇꯧꯒꯦ ꯁꯥ ꯆꯥꯗꯕ ꯃꯤ ꯌꯥꯎꯕ꯭ꯔꯅꯦ
ꯁꯥꯗꯤ ꯂꯣꯏ ꯆꯥꯅꯕꯅꯦ ꯑꯩꯈꯣꯏ ꯄꯨꯟꯕ ꯀꯥꯡꯕꯨꯗꯣ ꯏꯌꯥꯝꯕ
ꯍꯣꯏ ꯍꯣꯏ ꯑꯗꯨ ꯐꯔꯦ ꯐꯔꯦ ꯆꯥꯕꯨ ꯆꯥꯔꯗꯤ ꯐꯔꯦ ꯅꯠꯇ꯭ꯔꯗꯤ ꯌꯥꯎꯔꯝꯗ꯭ꯔꯗꯤ ꯅꯨꯡꯉꯥꯏꯇꯦꯅ ꯆꯥꯗꯕ ꯌꯥꯎꯔꯝꯃꯗꯤ ꯅꯨꯡꯉꯥꯏꯇꯦꯅ
ꯎꯝ ꯏꯌꯥꯝꯕ ꯉꯁꯥꯏ ꯉꯁꯥꯏ ꯊꯦꯡꯅꯩꯌꯦ ꯀꯥꯏꯌꯦ ꯀꯥꯏ ꯆꯠ ꯆꯠ ꯆꯠꯂꯤꯅꯣ ꯏꯌꯥꯝꯕ ꯉꯁꯥꯏꯗꯨꯕꯣ
ꯑꯁ ꯉꯁꯥꯏ ꯀꯩꯅꯣ ꯇꯧꯔꯨꯕꯅꯤꯗ ꯁꯤꯗ ꯄꯣꯠ ꯆꯩ ꯈꯔ ꯌꯨꯝꯒꯤ ꯑꯋꯥꯠ ꯑꯄꯥ ꯍꯥꯏꯇꯥꯔꯦ ꯑꯗꯨ ꯈꯔ ꯂꯩꯔꯨꯃꯤꯗ ꯅꯪꯅ ꯀꯥꯏꯗ ꯀꯩ ꯅꯪꯅ ꯀꯥꯏꯗ ꯆꯠꯂꯨꯏꯕ
ꯏꯌꯥꯝꯕ ꯑꯩ ꯋꯥꯛꯀꯤꯡ ꯆꯦꯜꯂꯨꯕꯅꯤ ꯁꯨꯝ ꯋꯥꯛꯀꯤꯡ ꯆꯦꯟ ꯋꯥꯛꯀꯤꯡ ꯆꯦꯟꯕꯁꯦ ꯍꯛꯆꯥꯡ ꯈꯔ ꯀꯥꯟꯅꯩꯌꯦꯅ ꯇꯨꯝꯕ ꯆꯥꯕ ꯆꯥꯛ ꯏꯟꯁꯥꯡ ꯈꯔ ꯈꯔ ꯆꯪꯉꯦ ꯍꯥꯏꯕꯗꯤ ꯍꯛꯆꯥꯡ ꯐꯕꯅꯁꯨ ꯃꯤ ꯂꯩꯥꯅꯥ ꯇꯤꯟꯅꯥ ꯉꯥꯛꯊꯣꯛ- ꯄ ꯈꯔ ꯈꯔ ꯉꯝꯕꯣꯏ ꯉꯝꯃꯤꯅ
ꯑꯥ ꯍꯣꯏ
ꯑꯗꯣ ꯁꯨꯝ ꯋꯥꯛꯀꯤꯡ ꯆꯦꯜꯂꯨꯕꯅꯤꯗ ꯏꯌꯥꯝꯕ ꯏꯃꯥꯟꯅꯕ ꯃꯣꯏ ꯈꯔ ꯇꯔꯥ ꯇꯧꯔꯒ ꯑꯗꯨꯝ ꯆꯦꯟꯃꯤꯟꯅꯕꯅꯤꯗ ꯏꯌꯥꯝꯕ
ꯐꯩꯌꯦ ꯐꯩꯌꯦ ꯑꯩꯁꯨ ꯆꯦꯟꯒꯦꯗꯤ ꯈꯟꯕꯅꯦ ꯑꯗꯨ ꯉꯝꯗꯦ ꯅꯪ ꯑꯌꯨꯛꯁꯦ ꯍꯦꯛꯇ ꯍꯧꯒꯠꯄ ꯉꯝꯗꯦꯅꯦ
ꯑꯁ ꯑꯌꯨꯛꯁꯦ ꯏꯌꯥꯝꯕ ꯇꯨꯝ ꯇꯨꯝꯕ ꯍꯦꯛ ꯅꯣꯡ ꯅꯤꯅꯤ ꯍꯞꯇꯥꯃꯨꯛꯁꯦ ꯁꯦ ꯇꯨꯝꯕ ꯌꯥꯝ ꯍꯧꯒꯠꯄ ꯌꯥꯝ ꯋꯥꯕꯅꯦ ꯁꯤꯗꯒꯤ ꯋꯥꯟꯁ ꯑꯃꯨꯛ ꯍꯧꯒꯠꯄ ꯉꯝꯒꯗꯦ ꯏꯌꯥꯝꯕ ꯁꯦꯟꯕ ꯈꯣꯠꯄꯩꯗꯤ ꯌꯥꯝ ꯊꯤꯅ ꯅꯨꯡꯉꯥꯏ ꯍꯥꯏꯗꯤ ꯍꯛꯆꯥꯡ ꯇꯨꯝꯕ ꯈꯣꯠꯄꯁꯦ ꯑꯁꯪ ꯑꯃꯥꯟ ꯑꯌꯨꯛꯀꯤ ꯅꯨꯡꯁꯤꯠ ꯐꯨꯎꯕꯁꯦ ꯍꯛꯆꯥꯡꯗ ꯌꯥꯝꯅ ꯑꯩꯗꯤ ꯌꯥꯝꯅ ꯑꯦꯛꯇꯤꯞ ꯑꯣꯏꯌꯦꯕ ꯅꯨꯡꯊꯤꯟ ꯂꯩꯕꯗꯣꯀꯣ ꯍꯩꯝꯕ
ꯎꯝ ꯎꯝ
ꯑꯗꯨꯩ ꯍꯛꯆꯥꯡꯁꯨ ꯅꯨꯡꯉꯥꯏꯌꯦ ꯑꯗꯨꯗꯤ ꯋꯥꯈꯜ ꯂꯧꯁꯤꯡꯁꯨ ꯈꯔ ꯊꯣꯛꯑꯦ ꯌꯥꯝ ꯉꯥꯛꯇꯥꯡ ꯍꯧꯒꯠꯄꯁꯤꯅ ꯑꯣꯗꯤ ꯃꯤꯗꯣ ꯎꯝ ꯃꯤꯁꯦ ꯑꯗꯨꯝ ꯃꯌꯥꯝ ꯆꯠꯅꯩꯗ ꯌꯥꯝ ꯋꯥꯛꯀꯤꯡꯁꯤꯗꯤ ꯌꯥꯝ ꯍꯥꯏꯗꯤ ꯃꯤ ꯑꯍꯜ ꯂꯃꯟ ꯍꯥꯏꯕꯗꯤ ꯑꯉꯥꯡꯗꯤ ꯌꯥꯝ ꯂꯣꯏ ꯀꯨꯅ ꯑꯗꯨꯝ ꯆꯠꯂꯦ ꯑꯌꯥꯝꯕ
ꯑ
ꯎꯝ
ꯐꯩꯌꯦ ꯐꯩꯌꯦ ꯑꯩꯅ ꯑꯃꯨꯛ ꯍꯟꯗꯛ ꯃꯔꯛꯁꯤꯦ ꯀꯩꯅꯣ ꯇꯧꯕ ꯐꯨꯠꯕꯣꯜ ꯌꯦꯡꯉꯤꯅꯦꯅ ꯐꯨꯠꯕꯣꯜ ꯅꯤꯅꯀꯣ ꯁꯤꯗ ꯍꯧꯒꯠꯄ ꯉꯝꯗꯕ ꯅꯣꯏꯗꯤ ꯀꯩꯅꯣ ꯐꯨꯠꯕꯣꯜꯒ ꯑꯃ ꯌꯦꯡꯗ꯭ꯔꯣ
ꯐꯨꯠꯕꯣꯜꯡꯉꯦ ꯐꯨꯕꯣꯟꯁꯨ ꯑꯗꯨꯝ ꯌꯦꯡꯉꯦ ꯑꯗꯣ ꯑꯩꯈꯣꯏꯅ ꯆꯦꯜꯂꯤꯁꯤꯗ ꯑꯩꯈꯣꯏ ꯐꯨꯠꯕꯣꯜ ꯌꯦꯡꯕ ꯈꯔ ꯊꯦꯡ ꯌꯦꯡꯉꯗꯤꯡ ꯑꯌꯨꯛꯇ ꯆꯦꯟꯗꯦꯕꯅꯨꯡꯗꯤ ꯅꯣꯏ ꯆꯦꯟꯕꯅꯦꯕ
ꯑꯥ
ꯑ ꯅꯨꯡꯊꯤꯤꯟꯗ ꯆ ꯁꯦꯝꯕꯅꯦ ꯑꯗꯣ
ꯑꯗꯨꯗꯤ ꯈ ꯕꯣꯟꯁꯦ ꯈꯔ ꯊꯦꯡꯅ ꯌꯦꯡꯉꯒꯅ ꯑꯌꯨꯛꯁꯨ ꯆꯦꯟꯗ꯭ꯔꯦ ꯑꯗꯨꯩ ꯑꯩꯈꯣꯏ ꯑꯗꯨꯝ ꯑꯩꯈꯣꯏ ꯆꯦꯟꯃꯤꯟꯅ ꯃꯁꯦꯟꯗꯣ ꯍꯧꯅ ꯍꯧꯅꯔꯒ ꯑꯗꯨꯝ
ꯑꯌꯨꯛ ꯆꯦꯟꯗ꯭ꯔꯦ ꯑꯗꯨꯣ ꯅꯨꯡꯊꯤꯟꯗ ꯆꯦꯟꯁꯦ ꯍꯥꯏꯅꯔ ꯅꯨꯡꯊꯤꯟꯗ ꯄꯨꯟꯅ ꯄꯨꯡ ꯃꯔꯤ ꯃꯈꯥꯏ ꯃꯔꯤ ꯑꯗꯨꯗꯥꯏꯗꯣ ꯑꯌꯥꯝꯕ ꯑꯗꯨꯋꯥꯏꯗ ꯑꯩꯈꯣꯏ ꯑꯗꯨꯝ ꯌꯥꯝ ꯁꯤ ꯇꯤꯗꯤꯝ ꯒ꯭ꯔꯥꯎꯟꯗꯩꯅ ꯁꯤ ꯏꯌꯥꯔꯄꯣꯔꯠ ꯂꯥꯛꯑꯦ ꯇꯤꯗꯤꯝ ꯒ꯭ꯔꯥꯎꯟꯗꯅꯤ ꯁꯤ ꯏꯌꯥꯔꯄꯣꯔꯠ ꯒꯦꯠꯇꯣ
ꯎ
ꯑꯗꯨꯕꯨ ꯆꯦ ꯑꯃꯅꯦ ꯅꯠꯇꯗꯤꯄꯣꯆꯧꯕꯁꯨ ꯌꯥꯎꯋꯦ ꯅꯣꯡꯃꯗ ꯀꯤꯂꯣꯃꯤꯇꯔ ꯇꯔꯥ ꯇꯔꯥꯃꯉꯥꯀꯤꯁꯤꯗꯤ ꯑꯗꯨꯝ ꯆꯦꯜꯂꯤ ꯆꯦꯜꯜꯂꯤꯦ ꯌꯥꯝ ꯃꯈꯣꯏ ꯃꯌꯥꯝ ꯆꯦꯃꯤꯟꯅꯕꯅꯤꯅ ꯒ꯭ꯔꯨꯞꯁꯦ ꯒ꯭ꯔꯨꯞ ꯁꯦꯝꯦꯃꯤꯅꯕꯅꯤꯅꯀꯣ ꯒ꯭ꯔꯨꯞ ꯁꯦꯝꯦꯃꯤꯅꯕꯅꯤꯅ ꯅꯨꯡꯉꯥꯏꯑꯕ
ꯑ
ꯑꯃꯅ ꯋꯥꯔꯁꯨ ꯑꯃꯅ ꯋꯥꯔꯁꯨꯀꯣ ꯁꯨꯝ ꯇꯧ ꯌꯥꯏ ꯏꯌꯥꯝꯕꯁꯨ ꯌꯥꯎꯅꯕ ꯇꯧꯁꯤꯅ ꯑꯌꯥꯝꯕ ꯋꯥꯋꯀꯤꯡ ꯆ ꯌꯥꯝꯖꯦꯟ ꯋꯥꯔꯅꯤ ꯑꯁꯪ ꯑꯃ
ꯍꯣꯏ ꯍꯣꯏ ꯑꯩꯁꯨ ꯅꯣꯡ ꯐꯥꯗꯣꯛ ꯂꯥꯛꯀꯦ ꯌꯥꯎꯃꯤꯟꯅꯁꯦ ꯑꯗꯨꯒ ꯑꯥ ꯅꯣꯏ ꯃꯤ ꯀꯌꯥꯃꯨꯛꯇꯤ ꯆꯦꯟꯒꯦ
ꯑꯩꯈꯣꯏ ꯃꯤ ꯅꯤꯄꯥꯟ ꯆꯦꯟ ꯑꯃꯅꯦ ꯑꯩꯈꯣꯏ ꯃꯤ ꯍꯧꯅ ꯍꯧꯅꯔꯗꯣ
ꯍꯣꯏ ꯍꯣꯏ ꯑꯩꯁꯨ ꯅꯣꯡ ꯐꯥꯗꯣꯛ ꯅꯨꯡꯊꯤꯟꯗꯣ ꯑꯌꯨꯛꯇꯤ ꯌꯥꯎꯒꯝꯗꯧ ꯃꯥꯟꯗꯦ ꯅꯨꯡꯊꯤꯟꯗꯨꯗꯤ ꯅꯣꯡ ꯐꯗꯧ ꯌꯥꯎ ꯂꯥꯛꯈꯤ
ꯎꯝ
ꯋꯥꯔꯤ ꯋꯥꯇꯥꯏꯁꯦ ꯎꯅꯗꯕꯁꯨ ꯀꯨꯏꯔꯦꯗꯅ
ꯑꯥ ꯌꯥꯏꯌꯦ ꯄꯨꯟꯁꯦ ꯑꯩꯈꯣꯏ ꯃꯆꯦꯟꯁꯨ ꯑꯝꯇꯪ ꯍꯔꯥꯎ ꯍꯔꯥꯎ ꯑꯃꯇꯪ ꯄꯨꯖꯟꯅ ꯄꯨꯟꯃꯤꯟꯅꯈꯤꯁꯦ
ꯑ
ꯑꯥꯎ ꯑꯥꯎ ꯆꯥꯃꯤꯟꯅꯗ ꯈꯣꯠꯃꯤꯟꯅꯗꯅꯪꯀꯣ
ꯍꯣꯏ ꯍꯣꯏ
ꯀꯩ ꯀꯔꯤ ꯍꯣꯠꯅꯔꯤꯒꯦ ꯍ ꯍꯧꯖꯤꯛꯁꯤꯕꯨ ꯏ
ꯀꯔꯤꯝ ꯍꯣꯠꯅꯗꯗ ꯁꯨꯝ ꯀꯩꯅꯣ ꯇꯧꯔꯒ ꯑꯐꯪ ꯑꯐꯪꯕ ꯊꯕꯛ ꯈꯔ ꯂꯥꯛꯑꯒ ꯋꯥꯈꯠ ꯇꯧꯔꯤꯗꯨꯅꯤꯗ ꯀꯩꯁꯨ ꯀꯩꯁꯨ ꯊꯣꯏꯗꯣꯛꯄ ꯂꯩꯇꯦꯗ ꯅꯠꯇ꯭ꯔꯗꯤ ꯊꯕꯛ ꯂꯥꯛꯇ꯭ꯔꯗꯤ ꯑꯗꯨꯝ ꯌꯨꯝꯗ ꯇꯥꯔꯒ ꯂꯩꯗ ꯏꯅꯥꯎꯖꯤ ꯀꯩꯀꯩ ꯍꯣꯠꯅꯔꯤꯒꯦ
ꯊꯕꯛꯁꯦ ꯑꯌꯥꯝꯕꯩꯒꯤꯗꯤ ꯃꯤ ꯊꯕꯛ ꯈꯔ ꯑꯩꯁꯨ ꯆꯞ ꯃꯥꯟꯅꯩ ꯃꯤꯒꯤ ꯊꯕꯛ ꯀꯣꯂꯦꯖ ꯇꯧꯕꯅꯤ ꯀꯣꯂꯦꯖꯁꯦ ꯂꯣꯏꯁꯤꯟꯈꯔꯦ ꯀꯣꯂꯦꯖ ꯂꯣꯏꯔꯕꯅꯤꯅ ꯏꯃꯥ ꯏꯄꯥꯗꯁꯨ ꯄꯩꯁꯥ ꯂꯧꯅꯤꯡꯗꯕꯅꯤ ꯃꯤ ꯒꯤ ꯊꯕꯛ ꯈꯔ ꯈꯔ ꯃꯤꯒꯤ ꯆꯦꯛ ꯁꯨꯕ ꯈꯔ ꯈꯔ ꯆꯠꯂꯤꯌꯦ ꯑꯌꯥꯝꯕ
ꯑꯥ
ꯆꯦꯛꯁꯨꯕꯖꯦ ꯑꯗꯨꯝ ꯑꯃꯨꯛꯁꯨ ꯋꯥꯏ ꯑꯃꯨꯛꯁꯨ ꯅꯨꯡꯉꯥꯏ ꯑꯗꯣ ꯃꯥꯖꯦ ꯃꯥꯖꯤꯅꯗꯤ ꯍꯤꯡꯕꯗ ꯄꯩꯁꯥ ꯌꯥꯎꯔꯛꯇ ꯌꯥꯗꯕꯅꯤꯅ ꯄꯩꯁꯥ ꯇꯥꯟꯗꯕꯁꯨ ꯌꯥꯗꯕ
ꯑꯥ
ꯄꯩꯁꯥꯖꯦ ꯑꯗꯨꯝ ꯅꯣꯡꯃꯒꯤ ꯈꯈꯥ ꯐꯪꯉꯤꯖꯅ ꯑꯗꯨꯝ ꯄꯦꯟꯊꯣꯛꯑꯒ ꯑꯗꯨꯝ ꯊꯕꯛ ꯏꯟꯈꯥꯡ ꯇꯧꯅꯤꯡꯉꯦ ꯄꯩꯁꯥ ꯄꯥꯏꯅꯤꯡꯉꯦ ꯀꯩꯗꯤ ꯎꯄꯥꯏ ꯂꯩ ꯄꯩꯁꯥ ꯂꯩꯇꯝꯅꯤꯅ ꯑꯗꯨꯅ ꯏꯁꯥꯋꯥꯗꯒꯤ ꯈꯔ ꯈꯔ ꯇꯦꯛ ꯇꯦꯛ ꯇꯥꯜꯂꯒ ꯇꯦꯛ ꯇꯦꯛ ꯁꯨꯝ ꯑꯗꯨꯝ ꯂꯩꯔꯤ ꯌꯥꯝ
ꯐꯩꯌꯦ ꯐꯩꯌꯦ ꯅꯪꯅ ꯑꯗꯨꯃꯥꯏꯅ ꯀꯩꯅꯣ ꯇꯧꯔꯤꯗꯣ ꯊꯕꯛ ꯆꯤꯜꯍꯥꯎ ꯊꯤꯗꯕꯤꯗ ꯑꯗꯨꯝ ꯑꯗꯨꯃꯥꯏ ꯇꯧꯁꯜꯂꯤꯗꯣ ꯌꯥꯝ ꯐꯩꯌꯦ ꯄꯩꯁꯥꯕꯨ ꯈ ꯈ ꯇꯦꯛ ꯇꯦꯛ ꯂꯥꯛꯏꯁꯦ ꯐꯔꯕꯅꯤ ꯏꯕꯨꯡꯉꯣ
ꯎꯝ ꯑꯩꯈꯣꯏ ꯏꯌꯥꯝꯕ ꯀꯣꯏꯕ ꯆꯠꯄꯒꯤ ꯀꯩꯅꯣꯝ ꯄꯨꯟꯖꯦ ꯍꯥꯏꯕꯗꯣ ꯏꯌꯥꯝꯕ
ꯑꯥ
ꯑꯩꯈꯣꯏ ꯆꯥꯕ ꯊꯛꯄꯒꯤ ꯀꯩꯅꯣ ꯂꯩꯔꯦ ꯑꯗꯣ ꯃꯣꯏ ꯑꯥ ꯂꯣꯛꯇꯥꯛꯇ ꯀꯩꯒꯨꯝꯕ ꯇꯧꯔꯗꯤꯀꯣ ꯏꯌꯥꯝꯕ ꯃꯣꯏ ꯒ꯭ꯌꯥꯁ ꯅꯨꯡ ꯑꯗꯨꯝ ꯃꯣꯏ ꯑꯗꯨꯝ ꯆꯥꯛ ꯏꯟꯖꯥꯡ ꯊꯣꯡꯕ ꯈꯣꯠꯄꯩꯗꯣ ꯃꯣꯏꯅ ꯑꯗꯨꯝ ꯄꯤꯕ꯭ꯔꯥ ꯅꯠꯇ꯭ꯔꯒ ꯑꯩꯈꯣꯏꯅ ꯒ꯭ꯌꯥꯁ ꯅꯨꯡ ꯄꯨꯖꯗꯣꯏꯔꯣ ꯀꯃꯥꯏꯟ ꯇꯧꯗꯣꯏꯅꯣ ꯏꯌꯥꯝꯕ ꯈꯣꯏꯗꯨꯕꯨ
ꯒ꯭ꯌꯥꯁꯀꯤꯗꯤ ꯃꯣꯏ ꯑꯥꯗ ꯂꯣꯏ ꯂꯩ ꯍꯥꯏꯕꯅꯦꯕꯀꯣ
ꯑꯥ
ꯑ ꯑꯗ ꯄꯨꯗ꯭ꯔꯁꯨ ꯌꯥꯔꯅꯤ ꯑꯩꯈꯣꯏ ꯀꯣ ꯂꯤꯛ ꯀꯣ ꯂꯤꯛꯁꯨ ꯑꯗꯨꯝ ꯃꯣꯏꯗ ꯋꯥꯏꯕꯝ ꯂꯩ ꯍꯥꯏꯕꯅꯤ ꯗ ꯂꯣꯏ ꯂꯩꯕꯅꯦꯕ ꯑꯩꯈꯣꯏꯅ ꯇꯧꯗꯣꯏꯕꯕꯨ ꯏꯟꯖꯥꯡꯗꯨꯈꯛ ꯑꯗꯒꯤ ꯆꯥꯕ ꯈꯣꯠ ꯊꯛꯀꯗꯕ ꯄꯣꯠ ꯆꯩꯩ ꯃꯌꯥꯝꯗꯣ ꯑꯗꯨꯈꯛ ꯄꯨꯕ ꯈꯠꯇꯅꯤꯗ ꯄꯣꯠ ꯆꯩꯒꯤꯗꯤ ꯃꯣꯏ ꯑꯥꯗ ꯂꯣꯏ ꯂꯩꯕꯅꯦꯕ ꯋꯥꯏꯕꯝ ꯈꯣꯠꯐꯝ
ꯑꯣ
ꯑꯗꯣ ꯀꯩꯅꯣ ꯇꯧꯔꯗꯤ ꯅꯨꯃꯤꯠ ꯑꯃꯗꯤ ꯂꯦꯛꯊꯣꯔꯛꯄꯖꯨ ꯌꯥꯏ ꯀꯩꯅꯣ ꯂꯣꯛꯇꯥꯛꯇ ꯂꯩꯔꯒꯗꯤ
ꯌꯥꯏꯌꯦ ꯂꯦꯛ ꯂꯦꯛꯊꯣꯛꯁꯦ ꯑꯗꯨꯝ ꯅꯨꯡꯗꯥꯡꯗ ꯂꯩꯕꯒꯤ ꯃꯍꯥꯎ ꯑꯃꯖꯨ ꯂꯧꯊꯣꯛ ꯌꯥꯏ
ꯑꯥ
ꯅꯨꯡꯗꯥꯡꯒꯤ ꯅꯨꯡꯁꯤꯠ ꯅꯨꯡꯁꯥꯗꯣ ꯑꯗꯨꯝ ꯅꯨꯡꯉꯥꯏꯕꯅꯦꯕ
ꯍꯣꯏ ꯍꯣꯏ ꯒꯤꯇꯔ ꯅꯨꯡꯗꯪ ꯄꯨꯊꯗꯅ ꯏꯁꯩ ꯅꯣꯡꯃꯥꯏ ꯇꯧꯊꯔꯥ ꯂꯣꯏꯔꯦ
ꯑꯥ ꯏꯌꯥꯝꯕꯍꯣꯏ ꯏꯁꯩ ꯁꯛꯄ ꯏꯁꯩ ꯇꯝꯒꯨꯝ ꯇꯧꯗꯥꯏ ꯏꯌꯥꯝꯕꯣꯏ
ꯑꯁ ꯁꯨꯝ ꯇꯦꯛ ꯇꯦꯛ ꯇꯧꯔꯤꯕꯅꯤꯗ ꯌꯥꯝ ꯀꯥ ꯍꯦꯟꯅ ꯀꯩꯅꯣ ꯇꯧꯕꯩ ꯋꯥ ꯅꯠꯇꯦꯗ
ꯎꯝ ꯏꯌꯥꯝꯕꯍꯣꯏ ꯑꯗꯨ ꯁꯨꯝ ꯇꯝꯃꯒ ꯁꯨꯝ ꯑꯩꯗꯤ ꯀꯩꯀꯩ ꯑꯩꯗꯤ ꯏꯁꯩꯖꯦ ꯀꯃꯥꯏꯅ ꯍꯥꯏꯗꯤ ꯀꯃꯥꯏ ꯀꯩ ꯀꯃꯥꯏ ꯇꯝ ꯇꯝ ꯇꯝꯒꯩꯅꯣ ꯁꯤꯅꯤꯗ ꯑꯩ ꯍꯥꯏꯅꯤꯡꯉꯤꯖꯦ
ꯑꯁ ꯁꯤꯗꯤ ꯁꯨꯝ ꯏꯃꯥꯟꯅꯕꯈꯒꯩ ꯁꯨꯝ ꯉꯥꯡꯅꯔꯝꯕꯗꯒꯤ ꯏꯁꯩ ꯇꯝꯃꯨꯖꯦ ꯍꯥꯏꯅꯕꯗꯒꯤ ꯁꯨꯝ ꯇꯝꯅꯒꯤꯝꯅꯤꯗ ꯌꯥꯝ ꯀꯥ ꯍꯦꯟꯅ ꯀꯩꯅꯣ ꯇꯧꯗꯅ ꯇꯧꯕ ꯅꯠꯇꯦꯗ ꯅꯪꯖꯨ ꯏꯁꯩ ꯅꯣꯡꯃꯥꯏꯒ ꯈꯔ ꯄꯥꯝꯕ꯭ꯔꯣ ꯀꯃꯥꯏ ꯇꯧꯒꯦ
ꯑꯩꯖꯦ ꯏꯌꯥꯝꯕ ꯑꯩ ꯏꯁꯩ ꯅꯨꯡꯗꯤ ꯈꯔ ꯄꯥꯝꯗꯤ ꯄꯥꯝꯃꯦꯕꯀꯣ ꯏꯌꯥꯝꯕꯀꯣ ꯑꯗꯣ ꯑꯩꯉꯣꯟꯗ ꯇꯥꯏꯃꯤꯡ ꯑ ꯃꯇꯝꯖꯦ ꯀꯌꯥ ꯁꯪꯗꯕ ꯃꯇꯝ ꯀꯌꯥ ꯀꯥ ꯃꯥꯥꯏꯒꯤ ꯃꯇꯝꯖꯦ ꯀꯥꯏꯊꯣꯛꯄꯖꯦ ꯁꯪꯗꯕ ꯏꯁꯩ ꯅꯨꯡ ꯄꯥꯝꯃꯒꯖꯨ ꯈꯣꯏ ꯀꯌꯥ ꯀꯌꯥ ꯍꯦꯟꯅ ꯃꯠ ꯃꯇꯝꯖꯦ ꯀꯥꯏꯊꯣꯛꯣꯛꯄ ꯁꯪꯗꯕ ꯑꯗꯨꯏꯖꯨ ꯑꯩꯅ ꯄꯥ ꯄꯥꯝ ꯄꯥꯝꯕꯨꯗꯤ ꯄꯥꯝꯃꯦ ꯑꯗꯨꯏꯖꯨ ꯐꯣꯟꯗꯩ ꯇꯥꯔ ꯁꯨꯝ ꯁꯛꯄꯖꯤꯅꯗꯤ ꯑꯣꯖꯥ ꯒꯨꯔꯨ ꯑꯝꯒꯤ ꯃꯈꯥꯗ ꯆꯠꯄꯒ ꯏꯁꯥ ꯏꯊꯅ ꯇꯧꯖꯕꯒꯗꯤ ꯈꯔ ꯈꯦꯠꯅꯔꯛꯏꯅꯦ ꯏꯌꯥꯝꯕ
ꯈꯦꯠꯅꯩ ꯈꯦꯠꯅꯩ ꯗꯨꯕꯨꯗꯤ
ꯎꯝ ꯈꯦꯠꯅꯕꯖꯤꯗ ꯑꯩꯖꯦ
ꯁꯤꯒ ꯊꯤꯜꯂꯛꯇꯣꯏꯅꯤ ꯀꯩꯅꯣ ꯑꯣꯖꯥꯁꯤꯗꯤ ꯑꯗꯨꯝ ꯅꯪꯒꯤ ꯑꯁꯣꯏꯕꯗꯣ
ꯃꯥ ꯃꯥ
ꯑꯁꯣꯝꯗ ꯂꯣꯏ ꯊꯤꯟꯠꯇꯣꯛ ꯊꯤꯟꯇꯣꯛꯇꯅ ꯇꯥꯜꯂꯛꯇꯣꯏꯅꯦꯕ ꯀꯩꯅꯣꯗꯨꯗꯤ ꯃꯁꯥꯅ ꯃꯤꯁꯦ ꯃꯁꯥꯅ ꯁꯣꯏꯕꯗꯤ ꯈꯪꯖꯗꯦꯅ ꯍꯥꯏꯗꯅ
ꯑ ꯑ
ꯑꯗꯨꯅꯦ ꯅꯁꯥꯅ ꯁꯣꯏꯖꯕꯗꯤ ꯈꯪꯖꯕꯗꯨꯅꯦꯕ ꯑꯣꯖꯥꯅ ꯇꯧꯕꯗꯨꯗꯤ ꯍꯣꯏ ꯊꯤꯟ ꯊꯤꯟ ꯇꯥꯛꯂꯛꯑꯅꯤ ꯑꯗꯨꯏ ꯈꯔ ꯈꯦꯠꯅꯕꯗꯤ ꯈꯜꯂꯤ
ꯈꯦꯠꯅꯕꯗꯤ ꯈꯔꯜꯂꯤꯦ ꯑꯗꯨꯣ ꯑꯣꯖꯥ ꯑꯃꯒꯤ ꯃꯈꯥ ꯇꯧꯕꯒ ꯁꯥꯊꯟ ꯇꯧꯕꯒ ꯌꯥꯝ ꯈꯦꯠꯅꯩꯌꯦꯅ ꯍꯥꯏꯅꯩꯁꯦ ꯑꯗꯨꯅ ꯑꯣꯖꯥ ꯑꯣꯖꯥꯅ ꯇꯥꯅꯔꯤꯁꯦ ꯎ
ꯍꯣꯏ ꯍꯣꯏ
ꯊꯕꯛ ꯈꯨꯗꯤꯡꯃꯛ ꯑꯣꯖꯥ ꯌꯥꯎꯔꯝꯗꯗꯤ ꯌꯥꯗ꯭ꯔꯦ
ꯃꯥꯅꯦ ꯃꯥꯅꯦ
ꯎꯝ ꯑꯣꯖꯥꯁꯨ ꯑꯗꯨꯝ ꯃꯥꯏ ꯃꯩ ꯃꯈꯜ ꯁꯤꯟꯐꯝ ꯁꯤꯟꯐꯝꯒꯤ ꯑꯣꯖꯥ ꯃꯌꯥꯝ ꯂꯩꯔꯤꯕꯔꯤ ꯄꯣꯠꯅꯤ ꯑꯗꯨꯑꯣꯏꯁꯨ ꯑꯣꯖꯥ ꯂꯣꯏꯅ ꯔꯦꯁꯄꯦꯛ ꯇꯧꯗꯕꯗꯤ ꯌꯥꯗꯦꯅ
ꯎꯝ
ꯑꯣꯖ ꯇꯛ ꯑꯣꯏꯒꯦꯅ ꯍꯦꯛꯇ ꯌꯥꯕ ꯅꯠꯇꯦꯕ ꯑꯣꯖꯥ ꯍꯥꯏꯁꯦ
ꯎ
ꯃꯥꯏ ꯍꯣꯠꯅꯖꯃꯟ ꯃꯥꯅ ꯃꯥꯡꯈꯤꯕ ꯃꯇꯝ ꯑꯗꯨ ꯃꯥꯡꯈꯤꯕ ꯃꯇꯝ ꯑꯩꯅ ꯑꯗꯨ ꯃꯌꯥꯝꯅ ꯃꯣꯏꯁꯨ ꯎꯝ ꯃꯣꯏꯁꯨ ꯃꯣꯏꯁꯨ ꯁꯥꯇ꯭ꯔ ꯃꯌꯥꯝꯁꯦ ꯃꯣꯏ ꯁꯦꯝꯅꯤꯡꯉꯤꯅꯦ ꯑꯗꯣ ꯃꯣꯏꯁꯨ ꯑꯩꯈꯣꯏꯅ ꯈꯔ ꯊꯋꯥꯏ ꯁꯧꯋꯥ ꯁꯥꯗꯕꯁꯤꯗꯀꯣ ꯑꯗꯨꯁꯨ ꯈꯔ ꯂꯩꯈꯔꯦꯀꯣ ꯑꯣꯖꯥꯒꯤ ꯃꯈꯥꯁꯨ ꯌꯥꯝ ꯄꯣꯜꯂꯒ ꯑꯗꯨꯗꯩ ꯁꯥꯇ꯭ꯔꯁꯨ ꯑꯗꯨꯝ ꯃꯈꯥ ꯄꯣꯜꯂꯦ ꯑꯗꯨꯝ
ꯑꯗꯨꯅ ꯍꯥꯏꯒꯦ ꯈꯣꯠꯀꯦ ꯇꯧꯕꯗꯣ ꯑꯗꯣ ꯑꯩꯈꯣꯏꯗꯗꯤ ꯑꯗꯨꯝꯕꯗꯨꯣ ꯉꯝꯃꯛꯇ꯭ꯔꯕ ꯑꯕ ꯑꯗꯨꯒꯤ ꯏꯁꯩ ꯅꯨꯡ ꯃꯥꯏꯁꯦ ꯈꯔ ꯃꯥꯏ ꯑꯣꯟꯁꯤꯟꯕꯁꯅ ꯉꯝꯃꯛꯇꯕ
ꯄꯥꯝꯃ ꯄꯥꯝꯃꯗꯤ ꯑꯣꯖꯥ ꯑꯣꯖꯥ ꯇꯝꯗ꯭ꯔꯁꯨ ꯑꯗꯨꯝ ꯀꯩꯅꯣ ꯇꯧꯕꯗꯤ ꯌꯥꯏ ꯀꯩꯁꯨ ꯀꯥꯏꯗꯦꯗ ꯁꯨꯝ ꯇꯥꯔꯒ ꯁꯨꯝ ꯏꯁꯥ ꯏꯗꯨꯨꯗ ꯁꯨꯝ ꯌꯥꯝ ꯀꯥꯏꯅ ꯄ꯭ꯔ ꯄ꯭ꯔꯣꯐꯦꯁꯅꯦꯜ ꯂꯥꯏꯟꯗ ꯆ ꯆꯠꯂꯣꯏꯗꯕꯅꯤꯅ ꯏꯊꯝ ꯇꯝꯅ ꯑꯗꯨꯝ ꯇꯥꯔ ꯈꯣꯠꯂꯒ ꯑꯗꯨꯝ ꯁꯛꯄꯠ ꯑꯗꯨꯝ ꯌꯥꯏꯗ ꯋꯥꯈꯠꯀ ꯑꯗꯨꯝ ꯅꯨꯡꯉꯥꯏꯕꯅꯤ ꯏꯁꯩ ꯅꯨꯡ ꯇꯧꯕꯁꯦ
ꯑꯪ ꯑꯣꯖꯥꯁꯤꯡꯅꯁꯨ ꯍꯥꯏꯅꯩ ꯑꯗꯨꯝ ꯏꯁꯩ ꯅꯨꯡ ꯁꯛꯄ ꯏꯁꯇ꯭ꯔꯦꯁ ꯅꯨꯡ ꯋꯥꯈꯜ ꯂꯩꯅꯥ ꯑꯗꯨꯗ ꯅꯣꯏꯅ ꯀꯥꯎꯊꯣꯛꯑꯦ ꯈꯣꯠꯂꯦ ꯀꯥꯏꯅ ꯁꯨꯝ ꯉꯥꯏꯍꯥꯛꯀꯤ ꯑꯣꯏꯅ ꯅꯨꯡꯉꯥꯏꯕꯗꯣ ꯕ꯭ꯔꯦꯟꯅꯨꯡ ꯅꯨꯡꯉꯥꯏꯕ ꯈꯣꯠꯄ ꯃꯣꯏꯁꯨ ꯑꯦꯛꯁꯔꯁꯥꯏꯁ ꯃꯈꯜ ꯑꯃꯅꯦ ꯍꯥꯏꯅꯩꯅꯦꯉꯣ ꯑꯌꯥꯝꯃꯣꯒꯣ
ꯍꯣꯏ ꯍꯣꯏ ꯑꯗꯨꯒꯤꯗꯤ ꯅꯨꯡꯉꯥꯏꯔꯦ ꯏꯁꯩ ꯋꯥꯔꯦ ꯏꯁꯩ ꯍꯥꯏꯅꯕꯅꯤ ꯀꯩꯅꯣ ꯑꯗꯨꯝ ꯐꯔꯦꯅꯦ ꯁꯤꯅ ꯁꯤ ꯑꯣꯏꯈ꯭ꯔꯦ ꯀꯩꯅꯣꯗꯣ ꯃꯤꯈꯩ ꯄꯥꯎ ꯐꯥꯎꯕꯗꯣ ꯀꯃꯥꯏꯅ ꯇꯧꯁꯤꯒꯦ ꯒ꯭ꯔꯨꯞ ꯑꯃ ꯁꯦꯝꯁꯤꯔꯥ ꯋꯥꯆꯞꯇ
ꯌꯥꯏꯌꯦ ꯋꯥꯁ ꯑ ꯌꯥꯏꯌꯦ ꯆꯥꯛ ꯆꯥꯅꯕ ꯑꯩꯈꯣꯏ ꯄꯨꯟꯟꯅ ꯂꯛꯈꯤꯕ ꯄꯥꯔꯇꯤꯗꯣ ꯑꯝꯇ ꯐꯖꯅ ꯒ꯭ꯔꯨꯞꯇ ꯐꯖꯅ ꯍꯥꯞꯆꯤꯜꯂꯛꯒꯀ ꯑꯣꯏꯔꯝꯃꯀꯣ
ꯍꯣꯏ ꯍꯣꯏ ꯑꯩꯗꯤ ꯅꯝꯕꯔ ꯂꯩꯇꯕꯕꯨ ꯈꯔ ꯌꯥꯎꯅꯔꯦ ꯅꯪꯗꯤ ꯂꯣꯏ ꯂꯩꯔꯤꯕ ꯀꯃꯥꯏꯅ ꯇꯧꯋ ꯐꯣꯟꯁꯤꯁꯨ ꯁꯤꯜꯂꯨꯕꯒꯤ ꯅꯝꯕꯔꯗꯣ ꯑꯅꯝꯕꯅ ꯀꯛꯈ꯭ꯔꯦꯕ ꯅꯪꯒꯤ ꯅꯪ ꯌꯥꯎꯔꯛꯄꯩ ꯉꯁꯤꯐꯥꯎ ꯍꯧꯧꯔꯣꯏꯁꯤꯅꯦ
ꯎꯝ ꯅꯝꯕꯗꯤ ꯑꯌꯥꯝꯕ ꯑꯩꯉꯣꯟꯗ ꯑꯌꯥꯝꯕ ꯂꯣꯏ ꯂꯩꯔꯤ ꯑꯩ ꯑꯗꯨꯝ ꯁꯤꯜꯂꯛꯀꯦ ꯑꯗꯨꯝ ꯅ ꯃꯤ ꯑꯃ ꯑꯃꯗꯤ ꯂꯣꯏꯅ ꯂꯧꯅ ꯌꯥꯅꯤ ꯑꯩꯈꯣꯏ ꯃꯌꯥꯝ ꯂꯩꯅꯈꯤ ꯃꯌꯥꯝꯗꯣ ꯏꯃꯥꯟꯅꯕ ꯀꯇꯩꯀ
ꯍꯣꯏ ꯍꯣꯏ ꯑꯗꯨꯗꯤ ꯀꯩꯅꯣ ꯇꯧꯔꯣ ꯅꯪꯅ ꯍꯣꯔꯦꯟ ꯂꯥ ꯍꯧꯖꯤꯛꯂꯥ ꯅꯪꯅ ꯁꯪꯕ ꯑꯝꯗ ꯋꯥꯆꯞꯇꯣ ꯒ꯭ꯔꯨꯞꯇꯣ ꯃꯊꯊꯧꯗꯪ ꯍꯥꯞꯆꯜꯂꯛꯑꯣ ꯑꯗꯨꯒ ꯍꯦꯛ ꯋꯥꯔꯤꯗꯣ ꯅꯪꯅ ꯍꯥꯏꯐꯦꯠ ꯍꯧ ꯊꯣꯛꯣꯔꯛꯑꯣ ꯑꯗꯨꯒ ꯃꯊꯪ ꯃꯊꯪ ꯁꯨꯝ ꯀꯩꯅꯣ ꯇꯧꯔꯁꯦ ꯀꯩꯅꯣꯒꯨꯝꯕ ꯇꯧꯁꯦ ꯁꯤꯟꯕꯗꯤ ꯁꯦꯇꯔꯗꯦ ꯂꯦꯛꯇꯗ ꯑꯣꯏꯔꯒꯅ ꯁꯦꯇꯔꯗꯦꯒꯨꯝꯕ ꯇꯧꯔꯒ ꯁꯟꯗꯦꯗ ꯂꯥꯛꯄ ꯑꯗꯨꯃꯥꯏꯅ ꯇꯧꯔꯁꯦ ꯑꯗꯒꯤ ꯂꯑꯣꯏꯗꯕ ꯑꯣꯏꯔꯒꯅ ꯁꯟꯗꯦꯒꯨꯝꯕꯗꯣ